ꯍꯜꯂꯣ
ꯍꯜꯂꯣ
ꯇꯕꯔꯣ
ꯇꯌꯦ
ꯆꯥꯛ ꯊꯣꯉꯕꯥ ꯀꯩꯖꯅꯣ
ꯀꯪꯒꯣꯔ
ꯑꯩꯥꯏ ꯁꯧꯒꯔꯤ ꯊꯣ ꯅꯒ
ꯉꯔꯥꯡꯒꯤ ꯏꯟꯁꯥꯡꯗꯣ ꯍꯣꯕꯦ ꯍꯣꯕꯦ ꯊꯣꯡꯅ ꯇꯤꯟ ꯉꯥꯔꯝ ꯆꯥꯅ ꯇꯦ ꯆꯤꯡꯒꯤ ꯎꯇꯞ ꯁꯥꯔꯦꯕ
ꯑꯩ ꯉꯁꯤꯗꯤ ꯅꯣꯡꯃꯥꯏꯖꯤꯡꯅꯦꯅ ꯈꯔ ꯊꯦꯡꯅ ꯍꯧꯒꯠꯄ
ꯅꯣꯡꯃꯥꯏꯖꯅꯦꯅ ꯍꯧꯒꯠꯄ ꯅꯠꯇꯕ ꯑꯩꯅ ꯉꯔꯥꯡꯗꯣ ꯉꯟꯅ ꯑꯗꯨꯝ ꯆꯨꯝꯃꯦꯕ ꯅꯍꯥꯟꯩ ꯊꯦꯡ ꯊꯦꯡ ꯇꯨꯝꯕꯗꯣ ꯅꯉꯣꯟꯗꯣ ꯉꯟꯅ ꯍꯧꯒꯨꯝꯃꯅꯤꯅ ꯉꯟꯇꯥꯅ ꯑꯃꯨꯛ ꯌꯥꯎꯊꯣꯛꯂꯛꯑꯕ ꯑꯩꯁꯦ ꯉꯟꯇꯥꯨꯝ ꯀꯣꯊꯂꯛꯑꯒ ꯅꯣꯡꯁꯤꯡ ꯀꯩꯀꯩ ꯌꯥꯁꯜꯂꯝꯃꯒ ꯑꯗꯨꯒ ꯏꯪꯉꯦꯅ ꯐꯃꯨꯡꯗ ꯆꯪꯉꯒ ꯐꯣꯟ ꯌꯦꯡꯒꯦꯅ ꯐꯣꯟ ꯌꯦꯡꯕꯗꯒꯤ ꯑꯃꯛ ꯇꯨꯝꯅꯤꯡꯉꯛꯑꯦꯗꯅ ꯑꯗꯨꯒ ꯐꯣꯟꯗꯣꯨꯛ ꯃꯄꯥꯟ ꯂꯧꯊꯣꯛꯈ꯭ꯔꯦ ꯑꯗꯨꯗꯤ ꯑꯗꯨꯝ ꯇꯨꯝꯍꯧꯔꯦꯗꯅ ꯎꯝ ꯊꯣꯛꯂꯛꯑꯀꯥꯟꯗꯗꯤ ꯄꯨꯡ ꯇꯔꯦꯠ ꯇꯔꯨꯛ ꯃꯈꯥꯏ ꯇꯥꯔꯒꯥ ꯂꯩꯔꯝꯃꯦ
ꯑꯩꯁ ꯇꯔꯨꯛ ꯃꯈꯥꯏꯗ ꯍꯧꯒꯠꯂꯦ
ꯃꯔꯤ ꯃꯔꯤ ꯈꯤꯇꯪ ꯍꯦꯜꯂꯛꯄꯗ ꯅꯣꯡꯉꯥꯜꯂꯕꯅꯦꯕ ꯑꯗꯨꯗꯒꯤ ꯇꯨꯝꯁꯤꯜꯂꯒ ꯇꯧꯗꯦ ꯌꯦꯡꯉꯣꯗꯅ
ꯑꯩꯁꯨ ꯑꯁ ꯉꯁꯤꯗꯤ ꯁꯟꯗꯦꯅꯤ ꯈꯔ ꯊꯦꯡꯅ ꯍꯧꯒꯠꯂꯒꯦꯗ
ꯅꯣꯏ ꯑꯗꯨꯗ ꯆꯥꯛꯁꯪꯗꯤ ꯀꯗꯥꯥꯏꯋꯥꯏꯗ ꯑꯣꯏꯒꯦ
ꯍꯖꯤ ꯀꯔꯤꯁꯤꯔꯥ
ꯑꯥ
ꯑꯩꯈꯣꯏꯒꯤ ꯌꯨꯝ ꯃꯅꯨꯡꯅꯤꯡꯗꯨꯗ ꯍꯥꯟꯅ ꯑꯣꯏꯔꯝꯕꯒꯤ ꯁꯪꯆꯞ ꯃꯁꯞ ꯑꯃ ꯂꯩꯌꯦ ꯐꯟꯗꯝ ꯎꯔꯕꯨ
ꯑꯣ ꯌꯥꯝ ꯆꯥꯎꯅꯒ ꯇꯧꯗꯣꯏꯕ ꯁꯪꯒꯥꯕ
ꯎꯝ ꯑꯗꯣ ꯃꯤꯗꯣ ꯈꯔ ꯀꯩꯅꯣ ꯈꯤꯇꯪ ꯇꯧꯕꯗꯨꯁꯨ ꯁꯨꯝ ꯍꯥꯏꯔꯛ ꯍꯥꯏꯔꯛꯇꯤ ꯑꯃꯨꯛ ꯇꯧꯅꯗꯣꯏꯅꯤꯗꯅ ꯑꯗꯨꯗꯨꯒꯤ ꯑꯩꯈꯣꯏ ꯈꯔ ꯇꯧ ꯌꯥꯝꯅ ꯇꯧꯗꯕꯤꯗ ꯏꯃꯨꯡꯗꯪ ꯇꯧꯁꯦ ꯍꯥꯏꯕ ꯏꯃꯨꯡꯗꯪ ꯇꯧꯕꯗ ꯑꯗꯣ ꯑꯃꯨꯛ ꯀꯩꯅꯣꯗ ꯀꯊꯤ ꯑꯃꯗ ꯃꯤꯡ ꯃꯃꯤꯡ ꯆꯠꯂꯨꯔꯔꯕ ꯂꯩ ꯅꯕꯥꯅꯤꯃꯛꯀꯤꯕ ꯅꯕꯥꯅꯤꯃꯛꯀꯤꯐ ꯂꯩ ꯑꯗꯨꯗꯨꯅ ꯁꯪꯒꯥꯕꯗꯣ ꯃꯤ ꯈꯔ ꯇꯧꯔꯒ ꯈꯔ ꯐꯖꯅ ꯀꯥꯎ ꯃꯃꯤꯡ ꯑꯗꯨꯗ ꯆꯠꯍꯂꯣ ꯐꯠꯇꯕꯗ ꯆꯠꯄꯗꯣ ꯐꯠꯇꯦꯅ ꯑꯗꯨꯃꯥꯏꯅ ꯍꯥꯏꯕꯗꯨꯗ ꯑꯩꯅ ꯃꯤ ꯈꯔ ꯃꯤ ꯌꯥꯡꯈꯩ ꯆꯥꯝꯃ ꯇꯧꯔ ꯇꯧꯁꯦ ꯍꯥꯏꯕ ꯃꯤ ꯌꯥꯡꯈꯩ ꯆꯥꯝꯃꯧ ꯇꯧꯔꯗꯤ ꯆꯞ ꯃꯥꯟꯅꯔꯦ ꯃꯤ ꯆꯥꯝꯃ ꯆꯅꯤ ꯑꯣꯏꯅ ꯑꯗꯨꯃꯥꯏꯅ ꯉꯥꯛ ꯆꯅꯤ ꯃꯤ ꯆꯅꯤꯃꯨꯛ ꯇꯧꯔꯒ ꯇꯧꯔꯁꯦ ꯑꯗꯨꯃꯥꯏꯅ ꯑꯃꯨꯛ
ꯌꯥꯃꯦ
ꯍꯣꯏ ꯑꯗꯨ ꯃꯤ ꯆꯅꯤꯗꯤ ꯁꯨꯔꯣꯏꯗꯦ ꯀꯩꯁꯨ
ꯁꯣꯔꯣꯗꯕꯨ
ꯍꯣꯏ ꯂꯣꯏꯗꯤ ꯈꯔ ꯇꯧꯔꯒ ꯑꯗꯨꯝ
ꯗꯥ ꯇꯣꯟ ꯍꯤꯏ ꯌꯥꯎꯕꯔꯣ
ꯍꯪꯒꯥꯕ꯭ꯔ ꯀꯃꯤ
ꯎꯝ
ꯊꯕꯤꯗꯣꯪ ꯊꯣꯡꯕ꯭ꯔꯣ ꯀꯥꯡꯉꯧ ꯉꯧꯗ꯭ꯔꯥ
ꯉꯧꯗꯦ ꯑꯩꯈꯣꯏ ꯃꯥꯅꯕꯨꯗꯤ ꯍꯦꯜꯂꯛꯑꯦ ꯉꯧꯕꯒꯤ ꯑꯩꯅ ꯉꯧꯔꯔꯣꯏꯅ ꯉꯧꯗꯕ ꯉꯔꯥꯡꯒꯤ ꯊꯔꯣꯏ ꯊꯣꯡꯕꯁꯨ ꯈꯔ ꯂꯩꯌꯦꯅ ꯉꯧꯗꯔꯦ ꯉꯧꯒꯦꯅꯗꯤ ꯈꯜꯂꯝꯕꯅꯦ ꯑꯗꯣ ꯑꯁ ꯇꯜꯂꯕ ꯌꯥꯝ ꯇꯟꯈꯠꯂꯛꯑꯦ ꯑꯩꯁꯦ ꯍꯟꯗꯛꯁꯦ
ꯃꯔꯔꯃ ꯀ ꯍꯦꯜꯒꯂ ꯑꯩꯕ
ꯍꯥꯥ
ꯃꯔꯛ ꯃꯨꯛꯄꯨ ꯍꯦꯟꯀꯠꯂꯛꯏꯕ
ꯃꯅꯥ ꯃꯒ ꯍꯌꯦꯀꯂ ꯏ ꯀꯅꯥ